ꯑꯥꯎ ꯇꯥꯏꯌꯦ ꯇꯥꯏ
ꯂꯣꯛ ꯇꯧꯁꯜꯂꯣ
ꯇꯧꯈ꯭ꯔꯦ ꯇꯧꯈ꯭ꯔꯦ ꯑꯩ ꯊꯝꯃ ꯑꯇꯣꯞꯄꯗ ꯊꯣꯛꯈ꯭ꯔꯦ ꯑꯗꯨꯃꯥꯏꯅꯒ ꯇꯧꯋꯦ ꯍꯥꯏꯕ ꯑꯩ ꯅꯀꯣꯡꯁꯤꯅ ꯊꯦꯡꯕꯗꯀꯣ ꯑꯗꯨꯒ ꯁꯤꯒꯤꯗꯤ ꯍꯥꯏꯗꯤ ꯏꯁꯄꯤꯀꯔꯒꯨꯝꯕ ꯌꯥꯎꯗꯕꯅꯤꯅꯅꯦ ꯑꯩꯅ ꯌꯦꯡꯊꯣꯔꯛꯄꯗ ꯑꯧ ꯑꯗꯨꯝ ꯃꯥꯡꯖꯔꯦ
ꯃꯥꯅꯦ ꯂꯛꯁꯃꯤꯒꯤ ꯖꯨ ꯂꯛꯁ ꯂꯛꯁꯃꯤꯒꯤꯁꯨ ꯖꯦꯔꯣ ꯃꯤꯅꯠ ꯑꯃ ꯆꯠꯈꯤꯗꯅ ꯃꯥꯡꯉꯃꯦ ꯄꯩꯁꯗꯣ ꯃꯣꯏꯅ ꯁꯥꯎꯟ ꯑꯇꯣꯞꯄ ꯑꯦꯛꯁꯇ꯭ꯔꯥ ꯁꯥꯎꯟꯁꯨ ꯄꯩ ꯑꯗꯨꯒꯤ ꯑꯃꯨꯛ ꯂꯧꯊꯣꯛꯈ꯭ꯔꯅꯤ ꯃꯤꯅꯠ ꯀꯛꯈ꯭ꯔꯅꯤ
ꯑꯦꯌꯥ
ꯀ꯭ꯂꯤꯌꯥꯔ ꯑꯣꯏꯕ ꯃꯈꯣꯟꯗꯨ ꯈꯛꯇꯅꯦ ꯄꯩꯁꯥ ꯂꯧꯍꯧꯗꯣꯏꯁꯦ
ꯎꯝ ꯁꯤꯗꯤ ꯂꯥꯏ ꯍꯔꯥꯎꯕꯩ ꯃꯈꯣꯟꯜꯁꯨ ꯂꯣꯏ ꯇꯔꯦꯕ ꯑꯩ ꯈꯪꯉꯕꯅꯤ
ꯑꯗꯨ ꯌꯥꯝ ꯀꯟꯅ ꯅꯠꯇꯦ ꯑꯩꯈꯣꯏꯅ ꯋꯥꯔꯤ ꯁꯥꯟꯅꯕꯗ ꯌꯥꯝ ꯅꯛꯅ ꯃꯈꯣꯟ ꯑꯦꯛꯁꯇ꯭ꯔ ꯇꯥꯕ ꯇꯕ꯭ꯔꯣ
ꯇꯥꯗꯦꯗ ꯉꯁꯥꯏ ꯍꯩꯅꯧ ꯃꯈꯣꯟꯗꯣ ꯍꯩꯅꯧ ꯃꯈꯣꯟꯗꯨꯗꯡ ꯅꯦꯕ ꯇꯥꯔꯦ ꯎꯝ ꯗꯣꯡ
ꯑꯩꯈꯣꯏꯅ ꯏꯒꯦ ꯇꯝꯃꯛꯄꯗꯀꯣ
ꯑꯥ
ꯑꯍꯨꯝ ꯍꯨ ꯑꯩꯈꯣꯏ ꯑꯩꯁꯦ ꯌꯥꯝ ꯖꯨꯠ ꯌꯥꯝ ꯆꯔꯛꯇꯦꯕ
ꯎꯝ
ꯄ꯭ꯔꯤꯟꯁꯤꯄꯜ ꯑꯃ ꯉꯥꯎꯔꯛꯑꯦꯕ ꯄ꯭ꯔꯤꯟꯁꯤꯄꯜꯁꯦ ꯃꯥ ꯅꯨꯄꯤꯁꯨ ꯂꯩꯔꯦꯕ ꯃꯆꯥꯁꯨ ꯂꯩꯔꯦꯕꯀꯣ
ꯑꯣ ꯍꯣ ꯎꯝ
ꯃꯥ ꯑꯗꯨꯏ ꯑꯣꯖꯥꯗꯣ ꯎꯕꯩꯗꯃꯛꯇꯅꯦ ꯏꯒꯦꯁ ꯇꯝꯃꯤꯅꯦꯕ ꯑꯩꯁꯦ
ꯑꯁ ꯏꯁ ꯑꯖꯤꯡꯕꯒꯤ
ꯍꯣꯏ ꯐ ꯐꯩ ꯍꯥ ꯍꯥ ꯍꯥ ꯑꯣꯖꯥ ꯅꯨꯄꯥꯁꯦ ꯑꯥ ꯑꯣꯖꯥ ꯅꯨꯄꯥꯗ ꯉꯥꯎꯕꯁꯦ ꯃꯅꯥ ꯑꯍꯥꯟꯕꯗ ꯄꯨꯟꯁꯤꯒꯤ ꯑꯣꯏꯅ ꯑꯗꯨꯒ ꯌꯥꯝ ꯅꯩꯕ ꯍꯥꯏꯇꯥꯥꯔꯦ ꯑꯗꯨꯕꯨꯗꯤ ꯀꯩꯁꯨ ꯍꯦꯟꯖꯟꯕꯅꯦ ꯍꯦꯟꯖꯟꯗꯦꯕꯨꯗꯤ ꯈꯪꯕꯅꯤ ꯑꯗꯨꯝ ꯑꯣꯖꯥ ꯍꯦꯛ ꯉꯥꯎ ꯏꯂꯚꯦꯟ ꯀꯥꯛꯄꯗꯒꯤ ꯏꯂꯚꯦꯟ ꯀꯥꯛꯄ ꯂꯣꯏꯔꯝꯗꯥꯏ ꯃꯌꯥꯏ ꯆꯜꯂꯛꯄꯗꯀꯣ ꯑꯗꯨꯝ ꯁꯦꯕꯥꯛ ꯐꯥꯛꯑ ꯈꯛꯈ꯭ꯔꯦꯕ ꯑꯥ ꯃꯥꯏ ꯃꯃꯤꯡꯁꯦ ꯑꯩꯒꯤ ꯑꯁꯦꯡꯕ ꯃꯃꯤꯡꯁꯦ ꯈꯪꯗꯦꯕ ꯍꯧꯖꯤꯛꯁꯨ ꯈꯪꯉꯒꯁꯨ ꯀꯩꯅꯣ ꯇꯧꯗꯦꯕ ꯃꯦꯗꯥꯝ ꯀꯧꯕ ꯑꯃ ꯅꯠꯇ꯭ꯔꯒ ꯍꯧꯨꯖꯤꯛꯀꯤꯁꯤꯒꯤ ꯍꯧꯖꯤꯛꯀꯤ ꯄ꯭ꯔꯤꯟꯁꯤꯄꯜꯁꯤꯒꯤ ꯃꯃꯤꯡꯁꯦ ꯃꯃꯤꯡꯁꯦ ꯕꯤꯅꯣꯏ ꯀꯧꯕꯅꯦꯕ ꯕꯤꯅꯣꯏ ꯀꯨꯃꯥꯔ ꯀꯧꯕꯅꯦꯕ ꯑꯗꯨꯒ ꯑꯩꯁꯤꯅ ꯕꯤꯅꯣꯗꯤꯅꯤ ꯑꯣꯟꯊꯣꯛꯑ ꯀꯧꯕꯤꯗꯣꯏꯅꯦꯕ
ꯏꯃꯥꯏ ꯏꯃꯥꯏ ꯎꯝ
ꯀꯅꯥꯝꯇꯅ ꯆꯪꯅꯔ ꯄ꯭ꯔꯤꯟꯁꯤꯄꯥꯜꯅꯦꯅ ꯀꯤꯅ ꯂꯩꯔꯁꯤ ꯈꯪꯕ꯭ꯔꯥ ꯃꯊꯛꯀ ꯃꯈꯥ ꯑꯣꯏꯅ ꯄ꯭ꯔꯤꯟꯁꯤꯄꯥꯜꯁꯦ ꯀꯅꯥꯝ ꯀꯅꯦꯞ ꯀꯤꯕꯤꯗ꯭ꯔꯕꯅꯦ ꯄ꯭ꯔꯤꯟꯁꯤꯄꯥꯜ ꯀꯤꯒꯗ꯭ꯔꯥ ꯍꯥꯏꯔ ꯑꯩ ꯑꯣꯏꯅ ꯀꯤꯔꯕꯅꯦ ꯍꯥꯏꯁꯦ ꯈꯨꯁꯥꯊꯤꯗꯣ ꯌꯦꯡꯉꯨꯅꯦ ꯑꯣꯏꯔꯤꯕ ꯍꯧꯖꯤꯛꯁꯨ ꯑꯣꯏꯔꯤꯕ ꯃꯥꯏ ꯅꯨꯄꯤꯁꯨ ꯑꯣꯖꯥ ꯑꯣꯏꯌꯦꯕ ꯌꯥꯝ ꯂꯨꯅ ꯇꯧꯋꯦꯕ ꯑꯗꯨꯝ ꯋꯥꯔꯤ ꯁꯥꯟꯅ ꯈꯣꯠꯅꯗꯅ ꯑꯩꯅ ꯉꯥꯎꯕꯩ ꯖꯥꯠꯁꯦ ꯈꯪ ꯏ ꯉꯥꯎꯋꯦ ꯍꯥꯏꯁꯦ ꯊꯤ ꯉꯥꯎꯋꯦ ꯀꯅꯥꯝꯇ ꯐꯤꯕꯗ ꯑꯉꯥꯡ ꯆꯍꯤ ꯈꯨꯗꯤꯡꯒꯤ ꯁꯨꯃꯥꯏꯅ ꯑꯗꯨꯒ ꯆꯍꯤ ꯆꯍꯤ ꯑꯣꯜꯂꯛꯄ ꯆꯍꯤ ꯑꯃꯃꯝꯗ ꯑꯣꯖꯥ ꯌꯥꯝ ꯇꯝꯊꯤꯅ ꯉꯥꯎꯕ ꯑꯣꯖꯥ ꯍꯦꯛ ꯂꯨꯞꯈꯩ ꯉꯥꯎꯕ ꯀꯩꯝ ꯑꯥ ꯋꯥꯈꯜ ꯑꯃ ꯈꯜꯂꯒ ꯉꯥꯎꯕ ꯑꯣꯖꯥ ꯋꯥꯈꯜ ꯑꯃ ꯈꯜꯂꯒ ꯃꯥꯏꯅ ꯂꯩꯅꯦꯕ ꯁꯥꯇ꯭ꯔꯁꯨ ꯑꯗꯨꯗ ꯑꯃꯥꯏꯅ ꯈꯪꯉꯦꯗꯅꯀꯣ ꯊꯤꯅꯥ ꯅꯩꯊꯠꯄꯤꯅꯦꯉꯣ ꯑꯁ ꯁꯦꯀꯦꯟꯁꯦ ꯑꯩ ꯑꯩꯁꯦ ꯑꯥꯔꯠꯁ ꯂꯧꯔꯛꯏꯅꯦꯕꯀꯣ ꯃꯥꯁꯨ ꯁꯥꯏꯟꯁ ꯀꯤ ꯑꯣꯖꯥꯅꯦꯕ ꯐꯤꯖꯤꯛꯁ ꯀꯤ ꯑꯣꯖꯥꯅꯦꯕ ꯑꯥꯔꯠꯁ ꯑꯩꯅ ꯐꯤꯖꯤꯛꯁ ꯌꯥꯎꯕ ꯆꯠꯊꯠꯂꯤꯅꯦ ꯌꯣ ꯑꯩ ꯐꯣꯝꯂꯥꯒ ꯂꯣꯏ ꯅꯤꯡꯁꯪꯉꯤ ꯏꯕꯦꯝꯃꯥ ꯀ꯭ꯂꯥꯁꯁꯤꯗ ꯑꯩ ꯌꯥꯎꯋꯤꯁꯦ ꯑꯩꯁꯦ ꯑꯥꯔꯁꯠ ꯅꯦꯁꯦ ꯈꯪ ꯑꯁ ꯇꯥꯟꯊꯣꯛꯇꯕꯤꯅꯦ ꯍꯥꯏꯔꯤ ꯑꯗꯨꯝ ꯌꯥꯎꯊꯠꯄꯤꯅꯦ ꯍꯥꯏꯔꯤꯌꯦ ꯑꯗꯨꯒ ꯌꯥꯝ ꯊꯤꯉꯛꯄꯁꯦ ꯑꯁꯨꯛ ꯌꯥꯝꯅ ꯃꯤ ꯀꯩꯅꯣꯅꯤꯀꯣ ꯗꯨꯕꯨꯗꯤ ꯑꯁ ꯊꯤ ꯂꯨꯞꯊꯕꯤꯅꯦ ꯑꯗꯣ ꯀ꯭ꯂꯥꯁ ꯇꯨꯋꯦꯜꯞ ꯀꯥꯔꯦꯅ ꯇꯨꯋꯦꯜꯞ ꯄꯩꯈꯥꯗ ꯇꯨꯋꯞꯇꯁꯨ ꯌꯥꯝ ꯊꯤꯅ ꯉꯥꯎꯔꯛꯑꯦ ꯑꯗꯨꯗꯩꯗꯤ ꯑ ꯇꯨꯋꯜꯐꯀꯤ ꯑꯩꯈꯣꯏꯒꯤ ꯇꯨꯋꯜꯞ ꯁꯥꯉꯥꯏ ꯔꯦꯁꯤꯗꯦꯟꯁꯦꯜ ꯂꯩꯕꯤꯗꯣ ꯑꯗꯨ ꯏꯀꯦꯗꯗꯤ ꯂꯩꯌꯦꯗꯅ ꯑꯩꯈꯣꯏ ꯂꯩꯌꯦꯕꯀꯣ ꯑꯗꯨꯗ ꯑꯩꯁꯦ ꯑꯩꯈꯣꯏꯁꯦ ꯐꯥꯔꯁ ꯔꯨꯝ ꯇꯥꯏꯌꯦꯕ ꯑꯩꯈꯣꯏ ꯁꯣꯝ ꯔꯨꯝ ꯅꯝꯕꯔ ꯁꯤꯛꯁꯇꯤ ꯐꯥꯏꯚ ꯀꯤꯗꯣ ꯑꯩꯈꯣꯏ ꯑꯗꯨꯒꯤ ꯕ꯭ꯂꯣꯛꯁꯦ ꯀꯪꯒ꯭ꯔꯦꯁ ꯕꯥꯚꯟ ꯀꯧꯋꯦꯕ ꯀꯩꯒꯤꯅꯣ ꯍꯥꯏꯔꯀꯥꯟꯗ ꯑꯩꯈꯣꯏꯒꯤ ꯁꯦꯀꯦꯇꯔꯤꯁꯦ ꯁ꯭ꯀ ꯁ꯭ꯀꯨꯜ ꯐꯥꯎꯟꯗꯔꯁꯦ ꯚꯣꯠ ꯂꯦꯞꯄꯦꯕ ꯀꯪꯒ꯭ꯔꯦꯁꯇ ꯌꯥꯎꯔꯒ ꯁꯔꯠꯆꯟꯗ꯭ꯔ ꯀꯧꯕꯅꯦꯕ ꯑꯗꯣ ꯃꯥꯁꯦ ꯌꯥꯎꯔꯒ ꯕꯣꯠꯁꯦ ꯂꯦꯞꯄꯅꯦꯕ ꯑꯗꯨꯕꯨ ꯃꯥꯒꯤ ꯃꯥꯁꯦ ꯀꯪꯒ꯭ꯔꯦꯁ ꯌꯥꯎꯕꯒꯤ ꯑꯩꯈꯣꯏ ꯑꯗꯨꯒꯤꯗꯣ ꯀꯪꯒ꯭ꯔꯦꯁ ꯃꯆꯨ ꯇꯥꯏꯞ ꯁꯪꯉꯦꯕ ꯑꯗꯨꯒ ꯑꯩꯈꯣꯏꯅ ꯀꯪꯒ꯭ꯔꯦꯁ ꯐꯥꯚꯟꯅꯦꯅ ꯊꯣꯟꯗꯣꯛꯄꯅꯦꯕ ꯑꯩꯈꯣꯏꯁꯤꯅ ꯑꯩꯈꯣꯏꯁꯦ ꯑꯦꯅꯤꯃꯦꯜ ꯍꯥꯏꯅ ꯈꯪꯅꯗꯣꯏꯅꯦꯕ ꯁꯦꯀꯦꯇꯔꯤꯁꯤꯅ ꯄꯨꯂꯞ ꯌꯨ ꯑꯦꯅꯤꯃꯦꯜ ꯀꯥꯏꯅꯥꯅꯦ ꯈꯪꯕꯔꯥ ꯑꯩꯈꯣꯏꯁꯨ ꯑꯦꯅꯤꯃꯦꯜ ꯐꯥꯗꯔꯅꯦꯕ ꯑꯗꯨ ꯌꯥꯝ ꯅꯨꯡꯁꯤꯌꯦꯕ ꯑꯩꯈꯣꯏꯅꯗꯤ ꯃꯤꯅꯦ ꯇꯥꯕꯗ ꯅꯨꯡꯁꯤꯗꯕ ꯑꯩꯈꯣꯏꯗꯤ ꯌꯥꯝ ꯅꯨꯡꯁꯤꯖꯩꯌꯦꯕ ꯑꯩꯈꯣꯏ ꯑꯦꯅꯤꯃꯦꯜ ꯐꯥꯗꯔ ꯂꯥꯛꯈ꯭ꯔꯦ ꯐꯥꯗꯔ ꯂꯥꯛ ꯀꯥꯏ ꯆꯦꯟꯗꯣꯏꯅꯦꯕ ꯃꯃꯤꯠꯁꯨ ꯌꯥꯝ ꯁꯤꯡꯉꯦꯕ ꯑꯗꯨꯒꯅꯦ ꯑ ꯈ ꯑꯁ ꯌꯥꯝ ꯊꯤꯅ ꯁꯥꯊꯤ ꯑꯗꯣ ꯔꯦꯁꯤꯗꯦꯟꯁꯦꯜ ꯂꯩꯕꯗꯣ ꯑꯣꯖꯥ ꯅꯨꯄꯤꯁꯦ ꯃꯤꯆꯪ ꯃꯤꯈꯥꯏ ꯌꯥꯝ ꯅꯥꯏꯕ ꯃꯈꯥꯗ ꯃꯣꯏꯒꯤ ꯃꯔꯤ ꯃꯇꯥ ꯑꯃ ꯂꯩꯢ ꯂꯩꯌꯦꯕ ꯑꯗꯨꯗ ꯇꯨꯝ ꯍꯧꯗꯣꯛꯑꯦꯕ ꯑꯩꯈꯣꯏ ꯍꯛꯇ ꯍꯧꯗꯣꯛ ꯂꯥꯛꯀꯅꯤ ꯑꯩꯈꯣꯏ ꯔꯨꯝꯁꯦ ꯍꯧꯗꯣꯛ ꯂꯥꯛ ꯀꯩꯅꯣ ꯑꯩꯈꯣꯏꯔꯨꯝꯁꯤꯁꯨ ꯖꯨꯠ ꯌꯝ ꯆꯥꯗꯦꯕ ꯃꯤꯒꯤ ꯔꯦꯁꯤꯗꯦꯟꯁꯤꯜ ꯃꯅꯨꯡ ꯍꯥꯏꯁꯦ ꯁꯇ꯭ꯔꯤꯛ ꯄ꯭ꯔꯣꯍꯤꯕꯤꯇꯦꯠ ꯀꯩꯝ ꯐꯦꯜ ꯂꯎ ꯌꯥꯕ ꯃꯐꯝꯗ ꯅꯠ꯭ꯇꯦꯗꯅ ꯃꯤ ꯍꯥꯎꯁꯤ ꯂꯥꯎꯊꯠꯂꯤꯅꯤ ꯀꯩꯅꯣ ꯍꯥꯎꯁꯤ ꯇꯤꯛꯀꯦꯠꯁꯨ ꯂꯩꯔꯦ ꯃꯔꯨꯁꯨ ꯄꯨꯁꯜꯂꯒ ꯂꯥꯎꯊꯠꯂꯤꯅꯦ ꯑꯥ ꯑꯗꯨꯕꯨꯗꯤ ꯐꯥꯕꯨꯗꯤ ꯐꯥꯗꯦꯕ ꯇꯨꯝꯕꯁꯦ ꯑꯗꯨꯝ ꯍꯧꯗꯣꯛ ꯅꯣꯡꯃ ꯑꯩꯈꯣꯏꯁꯦ ꯍꯥꯏꯅꯩꯑꯦꯕ ꯅꯣꯡꯃꯥ ꯑꯃ ꯁꯨꯃꯥꯏꯅ ꯇꯧꯔꯁꯦ ꯑꯩꯈꯣꯏꯁꯦ ꯀꯅꯥꯝꯇ ꯀꯅꯥꯝꯇ ꯊꯣꯡ ꯍꯥꯡꯗꯣꯛꯏꯁꯦ ꯃꯤꯁ ꯔꯣꯃꯤꯇꯥ ꯀꯧꯑꯦꯕ ꯑꯣꯖꯥꯁꯦ ꯃꯁꯝꯁꯦ ꯌꯥꯝ ꯀꯥꯔꯜ ꯇꯧꯋꯦꯕ ꯃꯁꯝꯁꯦ ꯇꯨꯔꯨ ꯇꯨꯔꯨ ꯈꯣꯏꯕ ꯑꯩꯈꯣꯏꯅ ꯃꯤꯁ ꯀꯥꯔꯂꯤꯅ ꯊꯣꯟꯕꯤ ꯑꯦꯕ ꯎꯝ ꯑꯗꯨ ꯑꯩꯈꯣꯏ ꯑꯩꯈꯣꯏꯁꯦ ꯂꯣꯏ ꯍꯧ ꯍꯧꯒꯠꯂꯦ ꯑꯍꯤꯡ ꯌꯥ ꯊꯤꯟꯕ ꯊꯤꯟꯅꯕ ꯂꯣꯏ ꯍꯧꯒꯠꯅꯔꯨꯔꯦꯕꯀꯣ ꯅꯨꯡꯗꯥꯡ ꯂꯥꯏ ꯄꯥꯕꯒꯤꯅ ꯑꯗꯨꯒ ꯁꯨꯃꯥꯏꯅ ꯍꯥꯏꯅꯔꯦ ꯑꯗꯨꯗꯤ ꯍꯥꯌꯦꯡꯁꯦ ꯃꯥ ꯂꯥꯛꯄꯗ ꯊꯣꯡꯖꯦ ꯂꯣꯟꯖꯜꯂꯛ ꯀꯅꯥꯝ ꯊꯣꯡ ꯊꯣꯡꯅꯥꯎꯁꯨ ꯍꯥꯡꯕ ꯌꯥꯔꯣꯏ ꯊꯣꯡꯁꯨ ꯗꯨꯝ ꯂꯣꯟꯁꯤꯜꯒ ꯊꯝꯒꯗꯕꯅꯤ ꯁꯤꯅꯦꯕ ꯃꯥ ꯂꯤꯁꯤꯡ ꯂꯛ ꯃꯤꯅꯤꯠ ꯁꯦ ꯃꯤꯅꯤꯠ ꯇꯔꯥꯉꯥ ꯍꯦꯟꯅ ꯊꯤꯜꯂꯝꯒꯅꯤ ꯃꯥꯁꯦ ꯑꯩꯈꯣꯏ ꯍ ꯑꯩꯈꯣꯏꯅ ꯍꯥꯏꯀꯣ ꯍꯌꯦꯡꯁꯦ ꯀꯞꯄꯁꯦ ꯊꯤꯜꯂꯛꯀꯅꯤ ꯑꯩꯈꯣꯏꯅ ꯉꯟꯅꯗꯤ ꯍꯧꯒꯠꯂꯦꯕ ꯊꯤꯜꯂꯛꯑꯝꯃꯦ ꯆꯠꯈ꯭ꯔꯦꯕꯀꯣ ꯑꯗꯣ ꯑꯁꯣ ꯅꯥꯀꯟꯒꯤ ꯃꯌꯥꯝ ꯍꯧꯗꯣꯛꯑ ꯂꯣꯏꯔꯒ ꯂꯥꯛꯑ ꯑꯩꯈꯣꯏꯁꯦ ꯑꯗꯨꯝ ꯊꯤꯟꯕ ꯑꯩꯈꯣꯏꯁꯦ ꯑꯗꯨꯝ ꯊꯤꯟꯕ ꯃꯥꯁꯦ ꯐꯅꯗ ꯀꯨꯏꯅ ꯂꯦꯞꯄꯅꯦ ꯑꯩꯈꯣꯏ ꯊꯣꯡ ꯑꯩꯈꯣꯏ ꯊꯣꯡꯗꯨꯗ ꯂꯦꯞꯄꯦ ꯊꯤꯜꯂꯦ ꯑꯗꯨ ꯊꯤꯜꯂꯣ ꯊꯤꯜꯂꯣ ꯑꯗꯨꯝ ꯊꯤꯜꯍꯜꯂꯦ ꯑꯗꯨ ꯀꯣꯅ ꯑꯀꯣꯟꯕꯒꯤ ꯊꯤꯟꯕꯁꯤꯗ ꯊꯤꯟ ꯊꯤꯟꯒꯦ ꯇꯧꯋꯦ ꯑꯩꯁꯦ ꯊꯣꯡ ꯍꯥꯡꯇꯣꯛꯑꯦꯕꯀꯣ ꯑꯥ ꯗꯥ ꯑꯁ ꯀꯩ ꯌꯦ ꯅꯣꯏ ꯍꯒꯠꯇ꯭ꯔꯤꯕ ꯀꯩꯗꯧꯔꯒꯦ ꯃꯤꯁ ꯒꯨꯗ ꯃꯣꯔꯅꯤꯡꯁꯤꯗ ꯀꯩꯅꯣ ꯑꯩ ꯑꯩꯅ ꯁꯨꯃꯥꯏ ꯍꯥꯏꯀꯣ ꯀꯩꯗꯧꯔꯒꯦ ꯃꯤꯁ ꯍꯥꯏꯅ ꯍꯥꯏꯕ ꯒꯨꯗ ꯃꯣꯔꯅꯤꯡ ꯃꯤꯁ ꯍꯥꯏꯅ ꯍꯥꯏꯖꯟꯕ ꯑꯩꯁꯦ ꯆꯈꯠꯄꯗꯣ ꯀꯩꯗꯧꯔꯒꯦꯁꯦ ꯍꯥꯏꯔꯣ ꯑꯩꯈꯣꯏꯒꯤ ꯈꯔ ꯑꯗꯨꯝ ꯀꯥꯛꯂꯅ ꯍꯥꯏꯇꯥꯥꯔꯦ ꯒꯨꯗ ꯃꯣꯔꯅꯤꯡ ꯃꯤꯁ ꯍꯥꯏꯕ ꯅ ꯃꯣꯔꯅꯤꯡ ꯀꯩꯩꯅꯣ ꯅꯪꯅ ꯇꯥꯗ꯭ꯔꯤꯁꯤ ꯀꯩꯅꯣ ꯃꯃꯥꯏꯅ ꯕꯀꯣ ꯀꯩꯅꯣ ꯃꯤꯁ ꯃꯣꯔꯅꯤꯡꯁꯦ ꯏꯁꯧꯂꯥꯡꯕꯤꯒꯅꯣ ꯑꯁ ꯀꯩ ꯅꯣ ꯑꯁ ꯀꯥꯏ ꯍꯥꯏ ꯏꯁ
ꯁꯤꯃꯥꯌꯥꯝ
ꯏ ꯀꯥꯔꯕꯅꯦ ꯍꯥꯏꯁꯦ ꯃꯃꯥꯏ ꯃꯤꯠ ꯉꯧꯇ꯭ꯔꯣꯛ ꯉꯧꯕ ꯑꯣꯖꯥꯥꯁ ꯃꯃꯥ ꯃꯤꯠ ꯉꯁꯪ ꯉꯁꯪ ꯉꯥꯡꯑꯦ ꯍꯥꯏꯁꯦ ꯑꯩꯈꯣꯏ ꯊꯣꯡ ꯊꯤꯟꯕꯗ ꯍꯨꯝꯃꯥꯡꯒ ꯀꯥ ꯂꯩꯔꯝꯃꯦ ꯋꯤꯟꯇꯔꯗꯨꯗ ꯖꯨꯠ ꯌꯥꯝ ꯆꯥꯗꯦꯕ ꯍꯣꯏ ꯑꯁ ꯑꯗꯨꯒ ꯑꯁ ꯖꯨꯠ ꯌꯥꯝ ꯆꯥꯔꯛꯇꯦꯗ ꯑꯩꯈꯣꯏ ꯑꯝ ꯑꯗꯨꯃꯥꯏ ꯇꯧꯔ ꯑꯗꯨꯝ ꯐꯥꯒꯔꯦ ꯑꯗꯩ ꯇꯨꯝꯕꯁꯤꯅ ꯑꯍꯤꯡ ꯈꯔ ꯇꯨꯝꯅꯤ ꯑꯩꯁꯤꯅꯅꯦ ꯏꯁꯥꯒꯤ ꯔꯨꯝꯝꯗ ꯂꯩꯔꯣꯏ ꯑꯃꯒ ꯃꯨꯛ ꯄꯪꯆꯠ ꯆꯠꯇꯣꯏꯅꯦꯕ ꯑꯁ ꯃꯤꯅ ꯌꯥꯝ ꯁꯥꯊꯤꯕ ꯑꯩꯈꯣꯏ ꯁꯦꯀꯦꯇ꯭ꯔꯤꯁꯦ ꯈꯪꯕ꯭ꯔ ꯊꯣꯡ ꯂꯣꯟꯁꯤꯜꯂꯒꯅꯦ ꯑꯩꯈꯣꯏ ꯑꯁ ꯑꯩꯈꯣꯏ ꯇꯨꯝꯃꯒꯤ ꯂꯤꯁꯦ ꯑꯩꯗꯤ ꯌꯥꯝ ꯆꯥꯛꯑꯦ ꯐꯩꯖꯨꯞ ꯑꯅꯤ ꯑꯍꯨꯝ ꯂꯣꯟꯁꯤꯜꯂꯒ ꯃꯅꯨꯡꯗꯨ ꯃꯈꯥꯗ ꯂꯩꯕ ꯐꯩꯖꯨꯞꯇ ꯀꯟꯊꯔꯛꯇꯣꯏꯅꯦꯕ ꯁꯦꯠ ꯁꯦꯠ ꯂꯥꯎꯅ ꯂꯤꯆꯩꯒ ꯊꯤꯅ ꯁꯔꯦ ꯑꯗꯨ ꯂꯤꯆꯩ ꯆꯥꯔꯦ ꯍꯥꯏꯇꯥꯥꯝꯅꯦ ꯑꯩꯈꯣꯏꯁꯦ ꯑꯁ ꯂꯥꯏꯔꯤꯛꯇꯤ ꯌꯥꯝ ꯊꯤꯅ ꯄꯥꯔꯛꯑꯦ ꯑꯗꯨꯒ ꯑꯩꯈꯣꯏꯖꯦ
ꯑꯗꯨꯒꯨꯝꯕꯗꯨꯅ ꯍꯣꯏ ꯑꯗꯨꯒꯨꯝꯕꯗꯨꯅ ꯍꯦꯟꯗꯤ ꯃꯦꯃꯣꯔꯤ ꯂꯩꯍꯧꯗꯔꯣ ꯁ꯭ꯀꯨꯜ ꯀꯥꯔꯤꯅꯦ ꯍꯥꯏꯔꯒ
ꯑꯩꯈꯣꯏꯗꯤ ꯍꯧꯖꯤꯛ ꯏ ꯀꯦ ꯍꯥꯏꯔꯒꯅꯦ ꯏ ꯀꯦ ꯇꯝꯖꯦ ꯍꯥꯏꯕꯖꯦ ꯏ ꯀꯦꯗ ꯇꯝꯅꯤꯡꯗꯦ ꯍꯥꯏꯕ ꯑꯝꯇ ꯌꯥꯎꯔꯦ ꯑꯩꯈꯣꯏ ꯔꯤꯛꯁꯅꯤ ꯁꯤꯗ ꯂꯩꯖꯒꯦ ꯄꯩꯁꯥꯥꯁꯦ ꯄꯤꯖꯔꯣꯏ ꯑꯦ ꯄꯩꯁꯥꯁꯨ ꯄꯤꯖꯒꯦ ꯐꯣꯟꯁꯨ ꯄꯥꯏꯖꯒꯦ ꯑꯗꯨꯒ ꯂꯥꯏꯔꯤꯛꯇꯗꯤ ꯇꯝ ꯂꯥꯏꯔꯤꯛꯇꯗꯤ ꯄꯥꯎ ꯍꯥꯏꯔꯛꯀꯅꯣ ꯑꯩꯈꯣꯏ ꯀꯥꯗꯅ ꯑꯈꯣꯏ ꯃꯁꯦꯟ ꯇꯧꯔꯦ ꯂꯩꯒꯦꯅ ꯊꯣꯛꯄꯗꯨꯗ ꯍꯥꯏꯅꯁꯦꯕ ꯍꯥꯏꯔꯛꯑꯕꯅꯦ ꯍꯥꯏꯕ ꯑꯩꯈꯣꯏ ꯌꯥꯝ ꯊꯤꯅ ꯉꯥꯎꯁꯅꯔꯦꯕ ꯑꯗꯨꯒ ꯑꯈꯣꯏꯒꯤ ꯑꯦ ꯑꯥꯔꯀꯦ ꯁꯅꯥꯇꯣꯝꯕꯤꯗ ꯇꯝꯃꯛꯄꯅꯦ ꯅꯣꯏ ꯈꯪꯒꯗ꯭ꯔꯥ ꯈꯪꯗꯦ ꯕꯤꯕꯦꯁꯅꯥ ꯀꯥꯏꯅ ꯈꯪꯕ꯭ꯔꯥ ꯃꯤ ꯌꯥꯝ ꯉꯧꯕꯅꯤ
ꯈꯪꯗꯦ ꯃꯃꯤ ꯀꯥꯎꯔꯦꯗ ꯃꯁꯛꯀ ꯑꯩꯈꯣꯏ ꯁ꯭ꯀꯨꯜꯒꯤ ꯑꯥ ꯃꯃꯤꯡꯕꯨꯗꯤ ꯇꯥꯔꯝꯃꯅꯤ ꯑꯣꯏ ꯃꯃꯤꯡ ꯒ ꯃꯁꯛꯀꯗꯣ ꯎꯝ ꯀꯥꯎꯔꯦꯕ ꯍꯨꯖꯤꯛꯇꯤ
ꯑꯩꯈꯣꯏꯁꯦ ꯌꯥꯝ ꯐꯥꯎꯋꯦꯕ ꯑꯩꯈꯣꯏꯒꯤ ꯔꯨꯝꯁꯤꯅ ꯑꯃꯨꯛ ꯃꯣꯗꯔꯟ ꯐꯥꯔꯃꯔ ꯀꯧꯋꯦꯕ ꯑꯩꯈꯣꯏꯁꯦ ꯃꯣꯗꯔꯟ ꯐꯥꯔꯃꯔ ꯀꯧꯔꯤꯁꯤꯅ ꯀꯩꯒꯤꯅꯣ ꯅꯠꯇꯕ ꯇꯦꯖꯨꯨ ꯌꯥꯝ ꯆꯥꯗꯦꯕ ꯑꯈꯣꯏꯁꯦ ꯆꯀꯠꯄꯁꯦ ꯈꯪꯕ꯭ꯔꯥ ꯎ ꯍꯨꯝ ꯖꯥꯡꯅ ꯃꯤꯒꯤ ꯔꯨꯝ ꯃꯅꯨꯡꯗꯨꯗ ꯏꯟꯖꯥꯡ ꯈꯔ ꯊꯥꯅꯤꯌꯦ ꯑ ꯍꯥꯍꯥ
ꯎꯝ ꯑꯣ ꯑꯣ ꯍꯣ
ꯖꯨꯠ ꯌꯥꯝ ꯆꯥꯗꯦ ꯍꯥꯎꯁꯤꯒꯁꯨ ꯂꯥꯎꯊꯠ ꯄ꯭ꯔꯤꯟꯁꯤꯄꯜꯒꯥꯁꯦ ꯍꯥꯎꯁꯤ ꯂꯥꯎꯊꯣꯛꯑꯦ ꯑꯗꯨ ꯄ꯭ꯔꯤꯟꯁꯤꯄꯜꯁꯦ ꯁꯣꯛꯄ ꯌꯥꯗꯦꯕ ꯀꯅꯥꯝꯇꯅ ꯑꯗꯣ ꯑꯩꯅꯁꯨ ꯍꯥꯏꯕ ꯑꯩꯈꯣꯏ ꯄ꯭ꯔꯤꯟꯁꯤꯄꯜꯁꯦ ꯃꯤꯆꯪ ꯃꯤ ꯈꯥꯏ ꯌꯥꯝ ꯅꯥꯏꯔꯛꯄꯅꯦ ꯁꯥꯎꯋꯦꯕ ꯑꯁ ꯁꯥꯎꯕ ꯍꯥꯏꯖꯦ ꯊꯤꯅ ꯁꯥꯎꯌꯦꯕ ꯃꯦꯗꯝ ꯃꯥꯒꯤ ꯅꯨꯄꯤꯁꯤꯅ ꯑꯃꯨꯛ ꯀꯩ ꯍꯥꯏ ꯈꯪꯕ꯭ꯔꯥ ꯑꯩꯈꯣꯏꯅꯤ ꯈꯇꯪ ꯂꯩꯕꯗ ꯑꯥ ꯑꯩꯈꯣꯏꯒꯤ ꯃꯔꯤ ꯅꯨꯄꯥꯁꯤꯅꯕꯨꯗꯤ ꯅꯨꯄꯤ ꯑꯅꯤ ꯂꯣꯜꯂꯗꯤ ꯑꯃꯅ ꯑꯍꯜ ꯑꯣꯏꯔꯗꯤ ꯑꯃꯅ ꯃꯅꯥ ꯏꯅꯥꯎꯒ ꯀꯧꯅꯗ꯭ꯔꯥ ꯑꯗꯨꯅꯦꯕ ꯑꯩꯅ ꯁꯤꯅꯦ ꯈꯪꯕ꯭ꯔꯥ ꯍꯥ ꯅꯋꯥ ꯄꯨꯔꯛꯄꯅꯦ ꯅꯪꯒꯤ ꯑꯩꯅ ꯉ ꯍꯣꯏ ꯁꯨꯝ ꯅꯣꯕꯥ꯭ꯕ ꯄꯣꯔꯛꯄꯅꯦ ꯅꯪ ꯒꯤ ꯅꯣꯕꯥꯞ ꯆꯥꯎ ꯈꯥꯏ ꯃꯥꯏ ꯅꯨꯄꯥꯅ ꯃꯄꯥꯡ ꯃꯃꯥꯡꯒꯤꯗꯅꯦꯕ ꯁꯔꯖꯤꯅ ꯑꯩꯈꯣꯏ ꯅꯤꯖꯦ ꯑꯩꯖꯤꯅ ꯅꯣꯕꯥꯞ ꯂꯧꯗꯣꯏꯅꯦꯕ ꯅꯣꯕꯥꯞꯁꯤ ꯂꯧꯔ ꯁꯦ ꯁꯦ ꯁꯦ ꯅꯣꯕꯥꯞꯅꯤ ꯖꯤ ꯄꯥꯏꯔꯒ ꯃꯣꯏ ꯃꯥꯏ ꯃꯆꯥꯁꯤꯡꯗꯣ ꯃꯥꯏ ꯃꯆꯥ ꯑꯇꯣꯝꯕꯗꯣ ꯈꯪꯕ꯭ꯔꯥ ꯀꯨꯜꯗꯩꯩ ꯂꯧꯔ ꯂꯥꯛꯑꯦꯅ ꯒꯥ ꯆꯪꯉꯛꯑꯦꯕ ꯑꯗꯨꯅꯦ ꯑꯩꯈꯣꯏ ꯏꯃꯥꯟꯕꯤ ꯃꯌꯥꯝꯖꯦ ꯑꯗꯨꯝ ꯑꯣꯖꯥꯏ ꯃꯁꯥ ꯂꯧꯗ ꯑꯩꯈꯣꯏꯅ ꯑꯗꯨꯝ ꯂꯧꯕꯤꯌꯦꯕ ꯉꯍꯥꯛꯇꯪ ꯑꯣꯏꯔꯁꯨ ꯑꯩꯈꯣꯏ ꯕ꯭ꯔꯦꯛ ꯂꯩꯕꯅ ꯂꯧꯔꯅꯤ ꯇꯨꯝꯕꯕꯥꯎ ꯇꯨꯃꯤꯟꯅꯩꯕꯦꯝꯃ ꯑꯗꯨꯗ ꯄꯨꯔꯒ ꯆꯤ ꯅꯣꯏ ꯃꯃꯥ ꯇꯨꯝꯃꯤꯅꯦ ꯃꯃꯥ ꯇꯨꯝꯃꯤ ꯀꯣ
ꯏꯃꯥ
ꯃꯃꯥꯇꯣꯟ ꯀꯧꯑꯦ
ꯑꯗꯨꯗꯤ ꯈꯪꯉꯦ ꯍꯥꯏꯌꯦ ꯃꯣꯏ ꯃꯌꯥꯝꯅ
ꯑꯍꯣꯏ ꯈꯪꯉꯦ ꯍꯥꯏꯕ ꯈꯪꯕꯗꯨꯅꯅꯦ ꯍꯤꯏꯕ ꯃꯤ ꯃꯌꯥꯝꯖꯦ ꯑꯩꯅ ꯁ꯭ꯀꯨꯜꯖꯦ ꯑꯩ ꯍꯧꯖꯤꯛ ꯑꯩꯒꯤ ꯃꯃꯤꯡꯖꯦ ꯍꯧꯖꯤꯛꯕꯣꯛ ꯂꯩꯔꯤ ꯏꯀꯦꯗ ꯂꯥꯏꯔꯤꯛ ꯍꯩꯕꯗ ꯆꯠꯄ ꯅꯠꯇ꯭ꯔꯦꯀꯣ ꯁꯥ ꯁꯥꯊꯤ ꯃꯃꯤꯡ ꯆꯠꯂꯤꯅꯦ ꯍꯥꯏꯕ ꯕꯁ ꯀꯩꯅꯣꯗꯣ ꯑꯩ ꯍꯦꯛ ꯂꯥꯛꯑꯦ ꯍꯥꯏꯔꯗꯤ ꯑꯩ ꯅꯣꯡ ꯐꯥꯗꯣꯛꯀ ꯑꯩ ꯀ꯭ꯂꯥꯁ ꯂꯥꯛꯍꯧꯗ꯭ꯔꯗꯤ ꯈꯪꯕ꯭ꯔꯥ ꯑꯁ ꯀꯩꯗꯧꯔꯒꯦ ꯀꯥꯏꯅ ꯍꯥꯡꯇꯣꯏꯅꯦ ꯍꯥꯏꯕ ꯍꯥꯏꯗꯤ ꯃꯤ ꯃꯌꯥꯝꯖꯦ ꯑꯁ ꯊꯤ ꯅꯩꯌꯦ ꯑꯗꯨꯕꯨ ꯗꯥꯎ ꯊꯤꯕ
ꯑꯦ ꯀꯩꯒꯤ
ꯏꯁ ꯑꯃꯗꯤ ꯑꯃꯅ ꯂꯞꯀꯤ ꯋꯥꯔꯤꯅꯤꯗ ꯑꯗꯨꯗ ꯅꯨꯄꯥ ꯑꯃ ꯍꯣ ꯍꯣꯏ ꯑꯗꯨꯅ ꯀ꯭ꯂꯥꯁꯇꯒꯤ ꯑꯩꯒꯤ ꯑꯍꯥꯟꯕ ꯐꯔꯁ ꯂꯚꯅꯦꯕ ꯅꯨꯄꯥꯁꯦ ꯃꯁꯛꯁꯨ ꯈꯪꯗꯦꯕ ꯈꯪꯕ ꯃꯁꯛꯇꯤ ꯈꯪꯉꯒ ꯃꯆꯦꯛ ꯂꯧꯕ ꯌꯥꯝ ꯋꯥꯡꯉꯦꯕ ꯀ꯭ꯂꯥꯁ ꯇꯦꯟꯗ ꯈꯣꯏꯖꯦ ꯀꯣꯆꯤꯡ ꯆꯠꯄꯅꯦꯕ ꯆ ꯑꯁ ꯃꯆꯟꯅꯨꯄꯤ ꯗꯤ ꯈꯪꯕ ꯃꯆꯟꯅꯨꯄꯤꯖꯦ ꯑꯩꯩ ꯇꯨꯡꯗ ꯈꯪꯕ ꯅꯨꯄꯥꯁꯤꯅꯗꯤ ꯑꯩꯁꯦ ꯑꯗꯨꯝ ꯎꯕ ꯑꯗ ꯑꯩꯅꯗꯤ ꯎꯗꯕ ꯃꯥꯏꯖꯤ ꯅꯥꯆꯦꯛ ꯑꯃꯨꯛ ꯎ ꯑꯃꯨꯛ ꯁꯨꯝ ꯎꯗꯕ ꯑꯝ ꯇꯧꯕ ꯑꯗ ꯑꯩꯖꯨ ꯃꯤꯖꯦ ꯄ ꯑꯥ ꯀꯣꯆꯤꯡ ꯆꯠꯂꯦ ꯇꯨꯏꯁꯟ ꯆꯠꯂꯦ ꯍꯥꯏꯕꯅꯤ ꯄꯥꯛ ꯋꯥꯔꯤ ꯁꯥꯟꯅꯗꯦꯕ ꯇꯟꯗꯅ ꯏꯊꯟ ꯗꯨꯝ ꯇꯨꯃꯤꯟ ꯐꯝꯕꯤꯗꯨꯅꯦ ꯃꯥꯖꯦ ꯑꯩꯅ ꯍꯥꯏ ꯍꯥꯏ ꯊꯤꯅ ꯑꯁ ꯊꯤꯅ ꯈꯨꯨꯞꯄꯛꯇꯑꯝꯅꯤ ꯈꯕ꯭ꯔꯥ ꯑꯩꯖꯨ ꯑꯍꯥꯟꯕ ꯐꯔꯁ ꯂꯕꯅꯤꯅ ꯈꯣꯏꯖꯨ ꯍꯣꯏ ꯍꯣꯏ ꯀ ꯌꯥꯕꯤꯔꯨꯔꯅꯨ ꯌꯥꯁꯨ ꯀꯥꯗꯦꯕ ꯑꯩꯅ
ꯌꯥꯕꯤꯔꯨꯔꯕꯅꯦ ꯍꯥꯏ
ꯑꯍꯥ ꯍꯥ ꯑꯗꯨ ꯈꯣꯠꯅ ꯃꯥꯁꯨ ꯑꯩ ꯇꯦꯟꯒꯦ ꯇꯨꯋꯦꯞ ꯂꯣꯏꯔꯀꯥꯟꯗ ꯀꯩ ꯍꯥꯏꯔꯛꯏ ꯈꯪꯕ꯭ꯔꯥ ꯑ
ꯎꯝ
ꯀꯩꯅꯣ ꯇꯧꯔꯁꯦ ꯃꯥꯁꯦ ꯁꯦꯟ ꯔꯣꯕꯥꯔꯠ ꯇꯝꯃꯛꯄꯅꯦꯕ ꯑꯗꯥ ꯑꯥ ꯅꯪꯗꯣ ꯐꯅꯦꯛꯀ ꯁꯦꯠꯇ ꯈꯣꯠꯇꯅ ꯂꯩ ꯌꯥꯗ꯭ꯔꯥ ꯑꯩꯗꯤ ꯅꯨꯄꯤꯗꯧꯅ ꯂꯤꯔꯤ ꯈꯣꯏ ꯑꯩ ꯑꯈꯣꯏꯗꯤ ꯃꯤꯗꯤ ꯀꯥꯞꯈ꯭ꯔꯕꯣꯅꯤ ꯑꯗꯣ ꯃꯁꯛ ꯈꯪꯉꯦ ꯈꯪꯉꯦ ꯅꯪ ꯅ
ꯅꯩꯔꯦ ꯀꯩꯅꯣ
ꯁꯤꯐ ꯄꯤꯔꯛꯇꯣꯏꯅꯦ ꯑꯩꯗꯤ ꯁꯨ ꯂꯧ ꯂꯧꯗꯦꯕ ꯃꯥ ꯃꯁꯛꯁꯨ ꯁꯨꯈꯪ ꯈꯪꯗ꯭ꯔꯕ ꯑꯃꯨꯛꯇꯪꯗꯅꯤ ꯑꯗꯨ ꯃꯁꯛ ꯈꯪꯈꯤꯗ꯭ꯔꯦꯕ ꯃꯥꯁꯦ ꯑꯗꯨꯝ ꯑꯩ ꯑꯍꯥꯟꯕ ꯐ꯭ꯔꯁ ꯂꯞꯗ ꯃꯁꯛ ꯈꯪꯗꯕ ꯃꯁꯛꯅꯦ ꯍꯥꯏꯅ ꯑꯩꯅ ꯑꯗꯣ ꯍꯧꯖꯤꯛ ꯏꯁꯇꯤꯜ ꯃꯥꯏ ꯃꯁꯛꯇꯨ ꯌꯦꯡꯅꯤꯡꯕꯗꯣ ꯃꯆꯦꯠ ꯑꯃꯗꯤ ꯎꯔꯒ ꯃꯆꯦꯛ ꯃꯆꯦꯛ ꯃꯆꯦꯛ ꯎꯕ ꯍꯣꯏ ꯉꯁꯤ ꯁꯤꯟꯅ ꯅꯣꯡꯃ ꯃꯆꯦꯠ ꯑꯃꯛ ꯑꯣꯏꯅ ꯃꯆꯦꯠ ꯑꯃ ꯑꯣꯏꯔꯅꯤꯅ ꯍꯥꯏꯗꯤ ꯋꯤꯟꯇ꯭ꯔ ꯑꯣꯏꯕꯒꯤꯁꯨ ꯃꯥꯏ ꯃꯤꯠ ꯈꯨꯝꯖꯟꯕꯗ ꯉꯁꯤꯅ ꯄꯤꯁꯨꯝꯕ ꯑꯃ ꯑꯨꯅꯤ ꯃꯁꯛ ꯐꯖꯅ ꯎꯕ ꯐꯪꯕꯗꯣ ꯑꯩꯁꯨ ꯌꯦꯡꯁꯨ ꯌꯦꯡꯉꯨꯗꯦꯕ ꯌꯨꯝ ꯁꯨꯝ ꯑꯃꯨꯛꯇꯪꯗꯤ ꯌꯦꯡꯒꯦ ꯀꯥꯏꯅ ꯈꯟꯕꯗꯨꯅꯦꯕ ꯑꯗꯨ ꯌꯥꯝ ꯃꯥꯟꯅꯩꯕ ꯑꯩꯅ ꯑꯩꯒ ꯑꯍꯥꯟꯕ ꯐꯥꯁ ꯂꯞꯁꯦ ꯁꯛ ꯃꯤꯁꯦ ꯅꯨꯄꯥ ꯅꯨꯄꯤꯒꯤꯁꯦ ꯃꯁꯛ ꯃꯥꯟꯅ ꯃꯥꯟꯅꯩ ꯀꯩꯅꯣ ꯇꯧꯋꯦꯀꯥꯏ ꯍꯥꯏꯗ꯭ꯔ ꯑꯗꯣ ꯏꯩꯗꯤ ꯁꯨꯋꯥꯥꯏꯏ ꯁꯨꯋꯥꯏꯅꯁꯨꯅꯦꯕ ꯃꯁꯛꯁꯦ ꯑꯩꯒ ꯌꯥꯝ ꯃꯥꯟꯅꯩ ꯍꯥꯏꯌꯦꯕ ꯅꯨꯄꯥꯁꯦ ꯌꯥꯝ ꯋꯥꯡꯉꯦ ꯑꯗꯨꯒ ꯑꯗꯨꯝ ꯅꯣꯏꯊꯛ ꯇꯧꯕꯗꯨꯅꯦꯕ ꯑꯗꯨꯒ ꯃꯤ ꯐꯔꯥꯒ ꯑꯩꯈꯣꯏꯒꯤ ꯑꯍꯜ ꯂꯃꯟ ꯍꯥꯏꯕꯗꯨ ꯅꯪꯒꯤ ꯐꯥꯔꯁ ꯂꯨꯞꯇ ꯅꯪ ꯐꯥꯔꯁ ꯂꯨꯞꯇ ꯑꯗꯣ ꯀꯩꯅꯣ ꯇꯧꯈꯤꯕꯗꯣ ꯅꯪꯒ ꯍꯌꯦꯡ ꯊꯨꯡꯅꯒꯗꯕ ꯃꯤꯒ ꯆꯞ ꯃꯥꯟꯅꯩꯒ ꯍꯥꯏꯅꯗ꯭ꯔꯥ ꯑꯗꯨꯃꯥꯏ ꯍꯥꯏꯅꯗꯤ ꯍꯥꯏꯗꯤ ꯐꯥꯔꯁ ꯑꯗꯨꯃꯥꯏꯅ ꯑꯗꯣ ꯑꯩ ꯑ ꯊꯥꯕꯨꯗꯤ ꯊꯥꯖꯗꯦꯕ ꯁꯥꯎꯅꯤꯡꯕ ꯑꯗꯨꯒ ꯍꯣꯏꯇꯦ ꯃꯥꯁꯦ ꯕꯣꯔꯗꯤꯡ ꯁꯪꯈ꯭ꯔꯅꯤ ꯍꯥꯏꯗꯨꯅꯦꯕ ꯑꯗꯣ ꯑꯩꯁꯤꯅ ꯀꯩꯅꯣ ꯇꯧꯗꯣꯏꯅ ꯑꯩꯈꯣꯏ ꯂꯩꯍꯧꯗꯣꯏꯅꯤꯅ